ꯇꯥꯕ꯭ꯔ
ꯍꯂꯣ ꯇꯥꯔꯦ ꯇꯥꯔꯦ ꯇꯨꯝꯃꯖꯥꯠꯂ
ꯇꯨꯝꯗꯦ ꯋꯥꯠꯂꯤꯗ ꯀ
ꯅꯪꯒꯤ ꯈꯣꯟꯖꯦꯜ ꯇꯥꯅꯤꯡꯉꯒ ꯉꯥꯏꯔꯤꯅꯦ
ꯕꯣꯏꯪꯗ ꯇꯥꯕ꯭ꯔꯥ
ꯑ ꯑꯁ ꯕꯇꯦꯡꯁꯨ ꯅꯠꯇꯕꯗꯕꯨ
ꯍ
ꯑꯗꯨꯕꯨ ꯃꯁꯤ ꯄꯣꯕꯗꯤ ꯌꯦꯡꯅꯤꯡꯉꯦ
ꯑꯩꯗꯤ
ꯍꯥꯥ
ꯑꯩꯗꯤ ꯅꯪ ꯑꯩꯗꯤ ꯅꯪꯕꯨꯣꯕꯣ ꯌꯦꯟ ꯑꯃ ꯀꯧꯁꯤꯔꯥ ꯈꯜꯂꯤꯕꯅꯦꯕ
ꯉꯝꯃꯗꯤ ꯀꯧꯔꯣ ꯌꯦꯡꯅꯤꯡꯗꯦ ꯑꯩꯗꯤ ꯍꯥꯟꯅ ꯈꯪꯉꯦꯗ ꯉꯁꯤ ꯉꯁꯤ ꯁꯣꯏꯗꯅ ꯄꯨꯔꯅꯤ ꯍꯥꯏꯕ
ꯑꯗꯨ
ꯉꯁꯥꯏ ꯑꯩ ꯌꯨꯇꯨꯕꯇ ꯐꯖꯅ ꯌꯦꯡꯉꯤꯅꯦ ꯁꯣꯏꯗꯕꯤ ꯃꯥ ꯉꯁꯤ ꯄꯨꯔꯅꯤ ꯑꯁꯦꯡꯕꯩꯅꯤꯍꯦ ꯑꯩ ꯉꯁꯥꯏ ꯐꯖꯅ ꯌꯦꯡꯉꯤ ꯌꯨꯇꯨꯕꯇ ꯍꯥꯟꯅ ꯀꯩꯅꯣ ꯂꯥꯏꯐ ꯄꯤꯔꯝꯃꯦ
ꯑꯗꯨ ꯅꯪꯒꯤ ꯄ꯭ꯔꯤꯗꯤꯛꯁꯟꯗ ꯆꯨꯝꯕ꯭ꯔꯥ ꯂꯥꯟꯕ꯭ꯔꯥ ꯍꯧꯔꯦꯟ ꯌꯦꯡꯁꯦꯕ
ꯆꯨꯝꯒꯅꯤ ꯑꯩ ꯑꯩ ꯑꯩ ꯉꯁꯤ ꯌꯦꯡꯕꯗꯣ ꯑꯃ ꯅ ꯒꯣꯜ ꯇꯔꯨꯛ ꯅꯦꯕ ꯃꯁꯤ ꯑꯩꯈꯣꯏꯅ ꯑꯍꯨꯝꯈꯛ ꯁꯣꯏꯗꯕꯤ ꯄꯣꯔꯦꯃ ꯀꯩꯁꯪ ꯆꯥꯒꯦ
ꯑ ꯁꯤꯕꯨꯨꯡ
ꯁꯣꯏꯕꯨꯝ ꯁꯣꯏꯕꯨꯝ ꯀꯔꯌꯥ ꯀꯅꯣ ꯃꯊꯟꯇ ꯅꯣꯛꯁꯤꯅ ꯉꯥꯎꯔꯣ ꯅꯪꯕꯨꯣ ꯅꯠꯇꯦ ꯅꯣꯏꯒ
ꯁꯤꯕꯨꯨꯝ ꯏꯔ ꯃꯖꯥꯏ ꯍꯥ
ꯍꯥꯏꯅ ꯎꯔꯣꯟꯕ ꯆꯥꯏꯌꯦ ꯀꯩꯅꯣ ꯅꯣꯏꯒꯤ ꯍꯩꯅꯧꯗꯣ ꯑꯩꯁꯨ ꯅꯣꯡꯃ ꯂꯥꯛꯑꯒ ꯆꯥꯒꯦ ꯃꯤꯌꯥꯝ ꯂꯩꯔꯤꯕ꯭ꯔꯣ ꯑꯗ ꯖꯥꯖꯥꯠꯅꯦ ꯃꯁꯤ ꯅꯨꯄꯤꯁꯦ
ꯀꯩꯅꯝ ꯄꯣꯛ ꯀꯩꯅꯝ ꯇꯧ ꯅꯣꯛꯃꯟꯕꯅ ꯅꯣꯛꯑꯔꯣꯏꯦ ꯍꯧꯖꯤꯛꯇꯤ
ꯀꯩꯅꯣꯝ ꯇꯧꯏꯤ ꯀꯩꯅꯣꯝ ꯇꯧꯏꯤꯅ ꯀꯣꯛ ꯆꯤꯛꯂꯕꯣ ꯑꯃꯣ
ꯅꯪꯒꯤ ꯍꯦꯅꯥꯎ ꯈꯥꯛꯑꯒ ꯂꯩꯔꯤꯅꯦ
ꯀꯥꯡ ꯀꯥꯡ ꯃꯔꯛꯇ ꯄꯨꯔꯛ ꯑꯣ ꯅꯪꯒꯤ ꯈꯣꯟꯖꯦꯜꯗ ꯎꯇꯤ ꯃꯈꯣꯡꯒ ꯆꯞ ꯃꯥꯟꯅꯔꯦ ꯅꯣꯛꯄ ꯀꯥꯟꯗ ꯆꯤ ꯆꯤ ꯆꯤ ꯂꯥꯎꯋꯦ ꯀꯥꯡ ꯃꯔꯛꯇ ꯐꯝꯃꯤꯅꯦ ꯑꯩꯗꯤ ꯑꯩꯈꯣꯏ ꯂꯩꯀꯥꯏꯗ ꯀꯅꯥꯅ ꯃꯩꯗꯨꯨꯡꯒꯤꯁꯨ ꯅꯥꯥꯏ ꯍꯥꯏ ꯇꯟꯁꯨ ꯇꯟꯕ ꯌꯥꯎꯔꯅ ꯑꯩ ꯍꯌꯦꯡ ꯆꯥꯕ ꯂꯥꯛꯑꯒꯦ ꯅꯣꯏ ꯍꯩꯅꯧꯗꯣ ꯅꯍꯥꯟꯒꯨꯝꯅ ꯍꯨꯟꯗꯣꯛꯑꯃꯗꯤ ꯑꯃꯨ ꯁꯣꯏꯔꯣꯏ ꯍꯟꯗꯥꯛꯁꯤ
ꯑꯃ ꯂꯩꯑ ꯑꯃ ꯈꯛꯑꯒ ꯂꯩꯌꯦꯦ ꯅꯪꯒꯤ
ꯃꯨꯜꯂꯁꯨ ꯀꯩꯅꯣ ꯇꯧꯔꯁꯨ ꯊꯝꯂꯝꯃꯣꯕ ꯅꯣꯏ ꯆꯥꯅꯤꯡꯗꯗꯤ ꯑꯩ ꯂꯥꯛꯑꯒ ꯆꯥꯒꯦꯕ ꯊꯝꯂꯝꯃꯣꯕ
ꯁꯄꯥꯏꯁꯤ ꯃꯒꯣ ꯃꯁꯂꯥ ꯅꯪ ꯏꯁꯄꯥꯏꯗꯔꯃꯦꯦꯟꯒꯨꯝꯕ ꯍꯩꯅꯎ ꯊꯂꯝꯃꯦꯅꯦ
ꯍꯟꯗꯛꯀꯤ ꯊꯕꯛ ꯆꯠꯇꯕ꯭ꯔꯣ ꯅꯪꯕꯨꯣ
ꯆꯠꯇ ꯀ꯭ꯂꯥꯁ ꯑꯣꯏꯅ ꯆꯠꯂꯦ
ꯅꯪ ꯗꯨꯀꯥꯟ ꯐꯝꯕꯗꯣ ꯇꯣꯛꯑꯦ
ꯇꯣꯛꯑꯦ ꯅꯍꯥꯟꯅ ꯇꯣꯛꯑꯦ ꯍꯟꯗꯛꯇꯤ ꯀ꯭ꯂꯥꯁ ꯑꯣꯏꯅ ꯆꯠꯂꯤꯅꯦ
ꯅꯣꯏꯗ ꯏꯁꯇꯥꯐꯁꯤꯡꯕꯨ ꯊꯕꯛ ꯇꯧꯃꯤꯟꯅꯕꯁꯤꯡꯕꯨ ꯀꯩꯅꯣ ꯅꯤꯡꯁꯤꯡꯗ꯭ꯔꯣ꯫
ꯑꯁ ꯈꯪꯗꯦꯗ ꯑꯗꯨꯒꯨꯝꯕꯗꯨꯕꯨ꯫
ꯅꯨꯄꯥ ꯃꯔꯛꯇ꯫
ꯍꯧꯖꯤꯛꯇꯤ ꯀ꯭ꯂꯥꯁ ꯍꯦ ꯀ꯭ꯂꯥꯁꯅ ꯍꯦꯟꯅ ꯅꯨꯡꯉꯥꯏꯔꯦꯅꯦ꯫
ꯀ꯭ꯂꯥꯁ ꯆꯠꯂꯦꯕ꯫
ꯑ ꯍꯟꯗꯛꯅ ꯀ꯭ꯂꯥꯁ ꯆꯠꯂꯦ ꯀ꯭ꯂꯥꯁ ꯆꯠꯂꯅ ꯅꯨꯄꯥ ꯃꯁꯛ ꯐꯖꯕ ꯌꯥꯎꯋꯦꯅꯦ ꯑꯉꯥꯡꯈꯩꯁꯨ꯫ ꯑꯗꯨꯅ ꯍꯦꯟꯅ ꯅꯨ
ꯆꯥꯁ ꯕꯤꯠ ꯑꯃꯗ ꯆꯠꯂꯤꯅꯦ ꯅꯪꯗꯤ
ꯑꯗꯨꯅꯦ ꯍꯦꯟꯅ ꯅꯨꯡꯉꯥꯏꯔꯦꯅꯦ
ꯅꯠꯇꯦꯅꯦ ꯅꯨꯄꯤ ꯅꯨꯄꯤꯈꯣꯏꯗꯤ ꯐꯖ ꯐꯖꯕ ꯂꯥꯛꯇ꯭ꯔꯣ ꯋꯥꯡꯉꯒ ꯆꯥꯎꯔꯒ ꯀꯩꯅꯣ ꯉꯧꯔꯒ ꯃꯁꯝ ꯁꯥꯡꯉꯒ
ꯐꯖꯕ
ꯅꯪꯅ ꯈ꯭ꯋꯥꯏꯗꯒꯤ ꯅꯪꯅ ꯈ꯭ꯋꯥꯏꯗꯒꯤ ꯄꯤꯛꯇꯧ ꯃꯥꯜꯂꯦꯗ ꯅꯪꯉꯣꯟꯗꯒꯤ ꯍꯦꯟꯅ ꯄꯤꯛꯄꯁꯤꯡꯁꯨ ꯂꯥꯛꯑꯕ꯭ꯔꯥ
ꯑꯩ ꯑꯩꯒ ꯃꯥꯟꯅꯕꯁꯦ ꯑꯃ ꯑꯅꯤꯒꯨꯝꯕꯗꯤ ꯂꯩꯔꯝꯗꯧ ꯃꯥꯜꯂꯦ
ꯑꯗꯨꯗꯤ ꯍꯔꯥꯎꯔꯤꯅꯤ ꯅꯪ ꯅꯃꯥꯟꯅꯕꯤ ꯂꯩꯕꯒꯤ ꯅꯪꯒ ꯆꯞ ꯃꯥꯟꯅꯕ ꯂꯩꯕꯒꯤ ꯅꯪ ꯍꯔꯥꯎꯔꯤꯅꯦꯕ꯫
ꯄꯨꯟꯗꯦ ꯑꯗꯨꯁꯨ ꯃꯣꯏꯒ꯫
ꯗꯗꯤ ꯍꯂꯥ꯫
ꯅꯦꯠꯋꯛꯇꯣ ꯆꯄꯦ꯫ ꯇꯥꯕ꯭ꯔꯣ꯫ ꯀꯩꯅꯣ ꯇꯥꯗ꯭ꯔꯤꯅ꯫ ꯀ ꯑꯩ ꯇꯥꯗ꯭ꯔꯦꯅꯦ ꯀꯩ ꯇꯧꯔꯁꯤꯕꯣ ꯇꯥꯕ꯭ꯔꯣ꯫